ꯈꯕ꯭ꯔꯣ
ꯇꯥꯏꯌꯦ ꯇꯥꯏꯌꯦ
ꯑꯦ ꯅꯨꯡꯉꯥꯏꯔꯤꯕ꯭ꯔꯣ ꯀꯩꯗꯧꯔꯤꯒꯦ
ꯅꯨꯡꯉꯥꯏꯔꯤ ꯅꯨꯡꯉꯥꯏꯔꯤ ꯁꯨꯝ ꯍꯤꯞꯄꯝꯕꯅꯤꯅ ꯅꯪꯗꯦ
ꯎꯔ ꯐꯖꯅꯠꯇꯗꯂ
ꯅꯦꯠꯋꯥꯛꯁꯦ ꯈꯔ ꯅꯨꯡꯉꯥꯏꯇꯕꯩ ꯑꯗꯨꯏꯅꯤ
ꯑꯣ ꯅꯪ ꯀ ꯀꯥꯏ ꯂꯩꯔꯤꯒꯦ ꯍꯧꯖꯤꯛꯇ ꯊꯕꯛ ꯆꯠꯂꯤꯕ꯭ꯔꯣ
ꯊꯕꯛ ꯆꯠꯇꯦꯗ ꯉꯁꯤꯗꯤ ꯀꯩꯝꯇ ꯌꯨꯝꯗ ꯑꯃ ꯂꯩꯌꯦꯗ ꯀꯩꯝꯇꯠꯊꯣꯛꯇꯦꯅꯦ ꯅꯪꯗꯤ
ꯑꯩꯁꯨ ꯑꯩꯁꯨ ꯀꯩꯁꯨ ꯇꯧꯗꯦꯗ ꯁꯨꯝ ꯃꯇꯝ ꯂꯦꯟꯕ ꯍꯥꯏꯗꯨꯅ ꯑꯗꯨꯝ ꯂꯩꯔꯤꯉ
ꯕꯣꯜ ꯕꯣꯜ ꯀꯞ ꯌꯦꯡꯗ꯭ꯔꯣ
ꯌꯦꯡꯉꯦ
ꯀꯅꯥꯗ ꯁꯞꯄꯣꯔꯠ ꯇꯧꯔꯤꯤꯅꯣ
ꯑꯩ ꯑꯣꯕꯔ ꯑꯣꯜ ꯑꯣꯏꯅꯗꯤ ꯐ꯭ꯔꯥꯟꯁꯁꯦ ꯂꯩꯔꯦ ꯑꯩꯗꯤ
ꯑꯩꯥꯏꯁ ꯐ꯭ꯔꯥꯟꯁ ꯂꯧꯗꯧꯁꯨ ꯃꯥꯜꯂꯤ ꯑꯩ ꯑꯔꯖꯦꯟꯦꯟꯇꯤꯅꯥ ꯑꯩꯗꯤ ꯑꯔꯖꯦꯟꯇꯤꯅꯥ ꯑꯗ
ꯈꯪꯗꯦꯗ ꯑꯥꯔꯖꯦꯟꯇꯤꯅꯥꯁꯦ ꯁꯤꯃꯤꯗ ꯄꯣꯗꯧ ꯃꯥꯜꯂꯤꯦꯗ
ꯈꯪꯗꯦꯗ ꯕꯣ ꯕꯣꯜ ꯃꯇꯨꯝ ꯇꯥꯏ ꯇꯝꯕ ꯉꯝꯗꯦꯗ
ꯍꯧꯖꯤꯛꯀꯤ ꯑꯣꯏꯅꯗꯤ ꯑꯗꯨꯝ ꯄꯝ ꯈꯔ ꯐꯔꯤꯕ ꯄꯣꯔꯇꯨꯒꯥꯜꯗꯤ ꯈꯪꯗꯦ ꯂꯥꯛꯂꯤꯕ ꯀꯩꯅꯣꯗ ꯎꯝ ꯀꯦꯕꯗꯤꯒ ꯁꯅꯥꯝꯗ ꯑꯗꯨꯝ ꯇꯠꯂꯅꯤꯗ
ꯄꯣꯔꯇꯨꯒꯜꯗꯤ ꯍꯣꯔꯦꯟ ꯀ꯭ꯔꯣꯁꯤꯌꯥꯒ ꯁꯥꯟꯅꯕꯁꯤꯗꯕꯨ ꯀꯩꯅꯣ ꯇꯧꯒꯗ꯭ꯔꯥ ꯈꯜꯂꯤꯅꯦ ꯑꯩꯗꯤ
ꯑꯦ ꯀ꯭ꯁꯤꯤ ꯍꯥꯏꯅꯤꯀꯣ ꯑꯗꯨꯝ ꯇꯂꯦ ꯅꯅꯤꯇ ꯃꯣꯋꯦ
ꯀ꯭ꯔꯣꯁꯤꯌꯥꯁꯨ ꯐꯖꯕꯅꯤꯅꯗꯨꯅꯤ ꯃꯣꯏ ꯏꯒꯨ ꯌꯥꯝ ꯂꯩ ꯂꯩꯩꯅꯤ ꯄꯣꯔꯇꯨꯒꯥꯜ ꯀꯥꯡꯒꯕꯨꯗꯣ ꯗꯅꯤ ꯐ꯭ꯔꯥꯟꯁ ꯍꯣꯏ ꯐ꯭ꯔꯥꯟꯁꯁꯨ ꯐꯖꯩꯌꯦ ꯍꯟꯇꯛ ꯌꯥꯝ ꯊꯤꯅ
ꯐ꯭ꯔꯥꯟꯁꯇꯤ ꯑꯗꯨꯝ ꯑꯩꯒꯤꯗꯤ ꯑꯩꯒꯤ ꯑꯣꯏꯅꯗꯤ ꯑꯗꯨꯝ ꯐꯖꯔꯦꯗ ꯏꯁꯄꯦꯟ ꯄꯥꯁ ꯄꯥꯁꯕꯨꯗꯤ ꯀꯩꯅꯣ ꯏꯁꯄ꯭ꯔꯦꯟꯁꯨ ꯑꯗꯨꯝ ꯐꯖꯩꯗ
ꯍ ꯍꯣꯏ ꯄꯥꯁ
꯭ꯔꯥꯖꯤꯜꯁꯨ ꯈꯔ ꯐꯖꯔ ꯃꯥꯜꯂꯦ ꯍꯥꯟꯅ ꯁꯥꯟꯅꯕꯗꯗꯤ ꯌꯦꯡꯕ ꯌꯥꯗꯦꯅꯦ
ꯕ꯭ꯔꯥꯖꯤꯜꯗꯣ ꯑꯁ ꯅꯣꯔꯋꯦꯅ ꯀꯥꯈꯤꯗꯧ ꯃꯥꯥꯟꯜꯂꯤꯗꯩꯗꯤ
ꯎꯝ
ꯅꯧꯔꯤꯒ ꯂꯩꯕꯅꯤ
ꯑꯔꯖꯦꯟ ꯑꯔꯖꯦꯟꯇꯤꯅꯥꯁꯨ ꯇꯝ ꯌꯥꯗ ꯏꯗ ꯈꯪꯅꯤꯗ ꯀꯅꯥ ꯀꯅꯥ ꯈꯪꯅꯤ ꯑ ꯍꯟꯗꯛ ꯀꯩꯅꯣ ꯐꯅꯦꯛ ꯀꯩꯅꯣ ꯁꯥꯟꯅꯕꯗꯁꯨ ꯐ꯭ꯔꯥꯟꯁ ꯀ ꯑꯔꯖꯦꯟꯇꯤꯅꯥ ꯇꯥꯁꯨ ꯌꯥꯔꯔꯤ
ꯃꯥꯅꯤ ꯃꯥꯅꯤ ꯊꯃꯥꯡ
ꯇꯨ ꯊꯥꯎꯖꯟ ꯇ꯭ꯋꯦꯟꯇꯤ ꯇꯨꯒꯤ ꯇꯥꯏꯛꯇ ꯇꯥꯔꯗꯤ ꯑꯃꯨꯛ ꯀꯩꯅꯣ ꯐ꯭ꯔꯥꯟꯁꯅ ꯉꯝꯕ ꯑ ꯑꯗꯨꯃꯥꯏꯅ ꯇꯧꯔꯤꯗꯤ ꯌꯥꯝ ꯍꯔꯥꯎꯅꯤꯤ
ꯍꯔꯥꯎꯅꯤ ꯍꯔꯥꯎꯅꯤ ꯃꯤꯈꯩꯁꯨ ꯍꯥꯏꯗꯤ
ꯑꯩꯅ ꯑꯩꯅ ꯈꯟꯕꯗꯗꯤ ꯑꯩꯒꯤ ꯀꯩꯅꯣꯗꯗꯤ ꯋꯥꯈꯜꯗꯗꯤ ꯎ ꯑꯔꯖꯦꯟꯇꯤꯅꯥꯗꯒꯤꯗꯤ ꯐ꯭ꯔꯥꯥꯟꯁꯤ ꯑꯗꯨ
ꯍꯣꯏ ꯐ꯭ꯔꯥꯟꯁꯅꯕꯨꯗꯤ ꯂꯤꯡ ꯃꯥꯜꯂꯦ ꯍꯟꯗꯛꯇꯤ ꯌꯥꯝ ꯊꯤꯅ ꯑꯣꯕꯔꯜ
ꯑꯦ ꯂꯤꯡꯉꯁꯨ ꯑꯗꯨꯝ ꯏꯁꯄꯣꯠꯇ ꯗꯥꯎ ꯍꯥꯏꯕ ꯍꯥꯏꯕ ꯑꯃ ꯂꯩꯗꯅ
ꯇꯣꯜꯂꯦ
ꯀ꯭ꯔꯨꯁꯤꯌꯥꯗꯣ ꯌꯥꯝ ꯍꯩꯗꯤ ꯌꯥꯝ ꯍꯩꯕꯗꯤ ꯑꯣꯏꯗꯦꯕ ꯑꯗꯨꯝꯗꯥ ꯑꯗꯨꯝ ꯈꯔ ꯀꯜꯂꯤꯕꯝ
ꯣꯏ ꯇꯧꯕꯅꯤ ꯑꯗꯨꯝ ꯀ꯭ꯋꯥꯇꯔ ꯐꯥꯏꯅꯦꯜ ꯁꯤꯃꯤ ꯑꯗꯨꯝ ꯌꯧꯕꯅꯦ ꯃꯣꯏꯁꯨ ꯃꯑꯣꯡ ꯃꯥꯟꯗꯅ ꯑꯗꯨꯒ ꯑꯩꯁ ꯑꯃ ꯂꯩꯍꯧꯔꯤꯏ ꯃꯣꯔꯣꯛꯀꯣ ꯋꯥꯠꯂꯤꯅꯦ ꯃꯣꯔꯣꯀꯣꯁꯨ ꯆꯪꯉꯛꯈꯤꯅꯤ ꯑꯗꯨꯝ
ꯎꯝ
ꯃꯕꯣꯔꯣꯀꯣꯁꯨ ꯐꯖꯩ ꯑꯩ ꯅꯦꯗꯔꯂꯦꯟ ꯂꯩꯍꯧꯔꯤꯁꯤꯅꯦ ꯅꯍꯥꯟ
ꯍꯣꯔꯦꯟ ꯀꯅꯥ ꯀꯅꯥ ꯂꯩꯒꯦ ꯑꯩ ꯌꯦꯡꯗ꯭ꯔꯤꯅꯦ
ꯍꯣꯔꯦꯟ ꯄꯣꯔꯇꯨꯒꯜꯒ ꯀ꯭ꯔꯣꯋꯁꯤꯌꯥꯒ ꯑꯗꯨꯒ ꯑꯥꯔꯖꯦꯟꯇꯤꯅꯥ ꯆ ꯍꯣꯔꯦꯟ ꯂꯩꯒꯨꯝ ꯇꯧꯕꯅꯦ ꯅꯉ ꯍꯌꯦꯡꯂ ꯅꯉꯜ
ꯍꯣꯔꯦꯟꯅ ꯍꯥꯏꯁꯤ ꯍꯌꯦꯡ ꯑꯌꯨꯛꯛꯇꯔꯥ
ꯑꯥ ꯑꯌꯨꯛ ꯇꯔꯃꯥꯏꯅ ꯑꯣꯏꯕꯅꯤ ꯄꯣꯔꯇꯨꯒꯜꯗꯨꯅ ꯑꯍꯤꯡꯗ
ꯀꯌꯥꯗ
ꯑꯩ ꯌꯦꯡꯒꯦꯀꯣ ꯑꯝꯇ ꯑꯗꯨꯒ ꯍꯥꯏꯔꯛꯀꯦꯀꯣ
ꯎꯝ ꯄꯣꯣꯔꯇꯨꯒꯜ ꯀꯩꯅꯣ ꯀ꯭ꯔꯣꯁꯤꯌꯥꯗꯤ ꯄꯨꯡ
ꯑꯩ ꯍꯥꯏꯔꯛꯀꯦ ꯑꯩ ꯑꯩ ꯍꯥꯏꯔꯛꯀꯦ ꯑꯩ ꯍꯥꯏꯔꯛꯀꯦ ꯌꯦꯡꯒꯦ ꯃꯕꯥꯅꯤꯒꯤ ꯁ
ꯀꯟꯅ ꯉꯥꯡꯉꯨ ꯌꯥꯝ ꯇꯥꯕ ꯅꯨꯡꯉꯥꯏꯇꯦꯕ
ꯁꯤ ꯀꯩꯅꯣ ꯅꯣꯡꯉꯥꯜꯂꯝꯗꯥꯏꯗ ꯄꯨꯡ ꯃꯔꯤ ꯃꯈꯥꯏꯗ
ꯑꯣ
ꯑꯥꯔꯖꯦꯟꯇꯤꯅꯥꯅ ꯍꯌꯦꯡ ꯍꯌꯦꯡ ꯑꯌꯨꯛꯇ ꯑꯃꯨꯛ ꯑꯌꯨꯛ ꯑꯌꯨꯛꯇ ꯉꯥ ꯇꯥꯔꯦꯗ ꯀꯩꯅꯣꯁꯨ ꯏꯁꯄꯦꯟꯁꯨ ꯂꯩ ꯍꯣꯔꯦꯟ
ꯑꯣꯁ ꯐꯖꯔꯦꯅꯦꯅꯦ ꯐꯖꯕ ꯉꯥꯛꯀꯅꯤꯅꯦꯗꯤ
ꯏꯁꯄꯦꯟꯒ ꯑꯁꯇ꯭ꯔꯤꯂꯤꯌꯥꯒ ꯍꯣꯔꯦꯟ ꯄꯨꯡ ꯇꯔꯥ ꯃꯈꯥꯏꯗ ꯄꯣꯔꯇꯨꯒꯜꯒꯤꯗꯨꯅ ꯅꯣꯡꯉꯥꯜꯂꯝꯗꯥꯏꯗ
ꯑꯣꯗꯤ ꯑꯁ ꯌꯥꯒ ꯑꯁ꯭ꯔꯦꯌꯥꯒ ꯀꯩꯅꯣ
ꯏꯁꯄꯦꯒ
ꯏꯁꯄꯦ ꯇꯥꯔꯗꯤ
ꯎꯝ ꯁꯋꯦꯟꯅ ꯀꯥꯒꯤꯅꯤ ꯀꯥꯒꯤꯅꯤ ꯁꯨꯋꯦꯟꯅ
ꯄꯥꯁꯕꯨꯗꯤ ꯀꯟꯇ꯭ꯔꯣꯜꯒ ꯄꯥꯁꯕꯨꯗꯤ ꯐꯖꯈꯤ ꯏꯁꯄꯦꯟꯁꯦ
ꯍꯣꯏ ꯃꯣꯏ ꯐꯤꯅꯤꯁꯤꯡꯗꯤ ꯈꯔ ꯋꯥꯠꯂꯤ
ꯑꯥ ꯃꯥꯗꯦ ꯄꯥꯁꯨꯗꯤ ꯍꯥꯏꯅ ꯍꯥꯏꯕꯅ ꯀꯥꯟꯅꯗꯦꯗ ꯄꯥꯁ ꯀ ꯀꯝ ꯇ꯭ꯔꯣꯒꯗꯤꯈꯣ
ꯍꯣꯏ ꯍꯣꯏ ꯍꯣꯏ ꯃꯣꯏ ꯃꯣꯏ ꯂꯩꯔꯦ ꯑꯗꯨꯗꯤ
ꯍꯣꯏ ꯍꯧꯖꯤꯛ ꯀꯩꯅꯣ ꯑꯔꯖꯦꯟꯇꯤꯤꯟꯒ ꯐ꯭ꯔꯥꯟꯁ ꯐꯥꯏꯖꯩ ꯍꯥꯏꯔꯤꯕ ꯃꯣꯏ ꯑꯗꯨ ꯀꯟꯇ꯭ꯔꯣꯜ ꯑꯗꯨꯃꯥꯏꯅ ꯇꯧꯕ ꯉꯝꯗꯦꯗ
ꯉꯝꯗꯦ ꯉꯝꯗꯦ ꯃꯣꯏꯅ ꯒꯣꯜꯗꯨ ꯆꯟꯕꯩ ꯋꯥꯅꯦꯕ ꯀꯥꯎꯟꯇꯔ ꯇꯧꯔꯒ ꯏꯁꯄꯦꯟꯒꯤ ꯔꯥꯎ ꯕꯣꯜꯁꯦ ꯂꯣꯏꯅ ꯊꯝꯃꯒ ꯄꯣꯠ ꯁꯥꯟꯅꯩꯌꯦꯕ ꯂꯣꯏꯅ ꯃꯣꯏꯗꯤ ꯇꯞꯅ
ꯇꯞꯃꯟꯕꯩꯩꯅ ꯒꯣꯜ ꯆꯟꯗꯦꯁꯨ ꯃꯣꯏꯁ
ꯎꯝ ꯌꯥꯝꯃꯥꯡꯒꯗꯤ ꯑꯗꯨꯝ ꯐꯖꯩ ꯑꯗꯨ ꯑꯣꯏꯁꯤ ꯆꯦꯟꯕꯗꯤ ꯑꯗꯨꯝ ꯈꯔ ꯋꯥꯠꯂꯤꯗꯅ ꯆꯦꯟ ꯆ
ꯑꯁ ꯆꯦꯟꯕꯩꯗꯤ ꯑꯁ ꯕꯥꯞꯄꯤ ꯌꯧꯕꯗꯤ ꯑꯝꯇ ꯌꯥꯎꯔꯝꯃꯔꯣꯏꯗꯣ
ꯃꯣꯏ ꯑꯇꯣꯞꯄ ꯑꯇꯣꯞꯄ ꯇꯤꯝꯗꯨꯅ ꯗꯤꯐꯦꯟꯁꯀꯂꯗꯤ ꯑꯦꯄꯦꯟꯁꯨ ꯄꯥꯏ
ꯂꯩꯇ ꯂꯩꯇ ꯂꯩꯇ ꯀꯦ ꯔꯗꯒ ꯇꯧꯈꯤꯕꯗꯨꯗꯤ ꯗ꯭ꯔꯣ ꯇꯥꯈꯤꯕꯅ ꯊꯥꯖꯗꯦ ꯍꯥꯏꯕ
ꯎꯝ ꯍꯣꯏ ꯎꯃꯗ ꯀꯩꯅꯣ ꯑ ꯏꯁꯀꯋꯥꯠ ꯀꯩꯅꯩꯅꯣ ꯑ ꯄꯊ ꯇꯦꯡ ꯑꯅꯤꯔ ꯂꯩꯕꯗꯣ ꯃꯥꯗ ꯏꯁꯄꯤꯠ ꯂꯩꯔꯤꯁꯦ
ꯋꯥꯔꯜ ꯔꯦꯡꯀꯤꯡꯗ ꯇꯣꯞ ꯇꯗ ꯀꯩꯅꯣꯝ ꯂꯩꯕꯅꯤ ꯃꯣꯏ
ꯇ ꯇꯨ ꯍꯣꯏ
ꯑꯝ
ꯑꯗꯨꯅ ꯀꯩꯅꯣ ꯑꯍꯥꯟꯕ ꯁꯅꯥꯃꯀꯤ ꯕꯥꯔꯗꯦꯗꯤ ꯉꯝꯗꯕ ꯍꯥꯏꯈꯤꯗꯤ ꯃꯣꯏ ꯀꯩꯅꯣ ꯌꯥꯝꯃꯤꯂꯝꯃꯜ ꯑꯐꯥꯎ ꯑꯐꯥꯎꯕ ꯄ꯭ꯂꯦꯌꯥꯔꯁꯤꯡ ꯀꯩꯅꯣ ꯊꯥꯗꯣꯛ ꯊꯥꯗꯣꯛꯇꯨ ꯊꯥꯗꯛ
ꯊꯥꯗꯣꯛꯇꯦ ꯊꯥꯗꯣꯛꯇꯦ ꯑꯗꯨꯅꯥ ꯑꯣꯏꯣꯏꯔꯝꯗꯥꯏ ꯁꯦꯀ ꯊꯥꯗꯣꯛꯑꯅꯤ ꯑꯗꯨꯗꯣ ꯑꯗꯨ ꯃꯦꯁꯇꯣ
ꯑ ꯊꯥꯗꯣꯛꯔꯗꯤ ꯌꯦꯡꯕꯗꯤ ꯌꯥꯕ ꯌꯥꯔ
ꯍꯣꯏ ꯃꯣꯏꯅ ꯃꯣꯏꯅ ꯀꯟꯇ꯭ꯔꯤꯗꯣ ꯑꯅꯧꯕꯅꯤ ꯀꯥꯏꯅ ꯂꯥꯏꯊꯣꯛꯎꯕꯅꯤꯗ ꯃꯣꯏꯗꯩꯗꯣ ꯑꯗꯨꯏꯅꯤꯗ
ꯑ ꯑꯗꯨꯃꯥꯏ ꯇꯧ ꯃꯥ ꯃꯣꯏ ꯄ ꯑꯗꯨꯝ ꯈꯔ ꯌꯥꯏꯕꯣ
ꯌꯥꯏ ꯌꯥꯏ ꯑꯍꯟꯅꯅꯦꯗ ꯑꯍꯟ ꯎꯔꯪꯅꯦ ꯆꯍꯤ ꯐꯣꯔꯇꯤ ꯍꯥꯏꯕ꯭ꯔꯅꯦ ꯍꯥꯏꯕꯅꯤꯅꯦ
ꯑꯥ
ꯌꯥꯏ ꯑꯗꯨꯕꯕ
ꯏ ꯃꯥꯗꯤꯗꯎ ꯁꯟꯇ ꯂ ꯀ꯭ꯔꯝ
ꯃꯥꯅꯤ ꯃꯥꯅꯦ ꯃꯦꯠꯁ ꯑꯃꯇꯪꯗ ꯃꯦꯠꯁ ꯑꯃꯇꯪꯗ ꯐꯥꯎꯈ꯭ꯔꯦ ꯑꯗꯨꯝ
ꯐꯤꯐꯇꯤ ꯊꯥꯎꯖꯟ ꯐꯂꯕꯔꯒꯤ ꯑꯩ
ꯃꯤꯂꯤꯌꯟ ꯃꯤꯂꯤꯌꯟ ꯌꯧꯈꯔꯦ ꯎꯝ ꯈꯪꯍꯧꯗꯤ ꯃꯤ ꯃꯌꯥꯝ ꯃꯥꯅꯦ ꯃꯥꯅꯦ
ꯅꯪꯗꯤ ꯍꯧꯖꯤꯛ ꯍꯧꯖꯤꯛ ꯀꯩ ꯍꯣꯠꯅꯔꯤ
ꯑꯩ ꯕꯣꯜ ꯁꯥꯟꯅꯔꯤ ꯀꯩꯝꯇꯧꯗꯦ
ꯑ
ꯕꯣꯜ ꯁꯥꯟꯅꯔꯤꯕꯈꯩ
ꯑꯣ ꯌꯥꯝ ꯐꯩꯅꯦ ꯇꯗꯤꯤ
ꯅꯪꯗꯤ
ꯑꯁ ꯑꯩꯗꯤ ꯁꯃꯤ ꯃꯤꯅ ꯇꯧꯅꯩ ꯍꯥꯏꯅ ꯑꯗꯨꯝ ꯇꯧꯕ ꯉꯥꯛꯇꯅꯤ ꯈꯛꯇꯅꯤꯗ ꯑꯦꯖꯥꯝ ꯑꯗꯨꯝ ꯀꯩꯅꯣ ꯀꯋꯦꯠꯀꯤ ꯅꯤꯠꯀꯤ ꯑꯗꯨꯝ
ꯑꯣ ꯇ ꯌꯥꯏꯌꯦ ꯐꯩꯌꯦ ꯑꯗꯨꯁꯨ ꯀꯩꯅꯣ ꯇꯧꯁꯤꯟꯒꯗꯕꯅꯤ
ꯅꯣꯡꯁ ꯑꯃ ꯆꯨꯔꯝꯃꯒ ꯂꯦꯞꯈ꯭ꯔꯦ ꯍꯨꯃꯥꯡ ꯁꯧꯔꯦ ꯌꯥꯗ꯭ꯔꯦ ꯁꯥꯒꯠꯂꯁꯦ ꯇ ꯑꯣꯏꯗꯔꯅꯤꯅ
ꯑ ꯇꯥꯕ꯭ꯔꯣ ꯇꯥꯗꯦ
ꯀꯩꯗꯧꯔꯒꯦ ꯇꯥꯗ꯭ꯔꯕꯣ
ꯈꯔ ꯈꯔ ꯀꯟꯅ ꯉꯥꯡꯉꯨ ꯐꯖꯅ ꯇꯥꯕ
ꯇꯥꯔꯕꯣ ꯇꯥꯔꯕꯣ
ꯅꯪ ꯅꯥꯕ ꯃꯥꯟꯂꯤꯗ
ꯑꯩ ꯑꯥꯎ ꯏꯁꯥ ꯈꯣꯟꯒꯤ ꯈꯔ ꯂꯣꯛ ꯊꯨꯡꯕ ꯑꯗꯨꯒꯤ
ꯑꯣ
ꯉꯔꯥꯡꯗꯣ ꯅꯍꯥꯟ ꯅꯣꯡꯃꯔꯛꯇ ꯕꯣꯜ ꯑꯃ ꯁꯥꯟꯅꯧꯕ ꯑꯗꯨꯗꯒꯤ ꯀꯩꯅꯣ ꯇꯧ ꯂꯣꯛ ꯇꯧꯔꯒ
ꯑ
ꯑꯗꯨꯗꯩꯅꯤ
ꯍꯤꯗꯥꯛ ꯅꯨꯡꯊꯥꯛ ꯐꯖꯅ ꯆꯥꯔꯒ ꯂꯩꯔꯨꯍꯦ ꯕꯣꯜ ꯁꯥꯟꯅꯕ ꯃꯤ
ꯆꯥꯏ ꯆꯥꯏ ꯆꯥꯏ ꯑꯗꯣ ꯉꯔꯥꯡꯁꯨ ꯑꯃꯨꯛ ꯈꯔ ꯉꯔꯥꯡ ꯕꯣꯜ ꯐꯥꯏꯅꯦꯜ ꯑꯃ ꯁꯥꯟꯅꯩꯑꯌꯦꯕ ꯑꯗꯨꯒꯤ ꯀꯥꯕꯒꯤ ꯑꯃꯨꯛ ꯂꯥꯎꯕꯩ ꯍꯔꯥꯎꯕꯩ ꯈꯣꯠꯄ ꯑꯩꯈꯣꯏꯒꯤ ꯇꯧꯕꯗꯨꯗ ꯑꯃꯨꯛ ꯈꯣꯟꯁꯦ ꯑꯩ ꯑꯃꯨꯛ ꯈꯪꯁꯤ ꯁꯤꯈ꯭ꯔꯕ
ꯕꯦꯔꯥꯅꯤ ꯀꯩꯁꯨ ꯇꯧꯗꯕ ꯃꯤꯅ ꯂꯥꯎꯕꯨ ꯂꯥꯎꯔꯗꯤ ꯑꯗꯨꯝ
ꯃꯥꯅꯦ ꯈꯣꯟꯁꯦ ꯑꯗ ꯂꯣꯏ ꯁꯤꯈꯤꯕꯅꯦꯅꯦ ꯇꯧꯔꯤꯁꯦ ꯈꯅꯥꯎꯕꯁꯦ ꯑꯁ ꯉꯁꯤ ꯈꯔ ꯐꯔꯛꯏꯅꯦ ꯉꯔꯥꯡꯗꯤ ꯋꯥ ꯀꯩꯝ ꯉꯥꯡ ꯊꯣꯛꯇꯦ
ꯎꯝ
ꯀꯥꯏꯗꯩ
ꯌꯥꯗꯦꯗ ꯂꯥꯎꯔꯁꯨ ꯑꯗꯨꯝ ꯈꯔ ꯆꯥꯡ ꯑꯃꯗ ꯂꯥꯎꯔꯗꯤꯀꯣ ꯑꯗꯨꯝ ꯌꯥꯏꯕ
ꯍꯔꯥꯎꯕꯣꯏ ꯂꯥꯛꯄꯣꯏ ꯑꯩꯈꯣꯏꯁꯨ ꯀꯩꯅꯣ ꯇꯧꯕ
ꯀꯟꯅ ꯀꯟꯅ ꯂꯥꯎꯔꯗꯤ ꯑꯁ
ꯃꯥꯅꯦ ꯃꯥꯅꯦ
ꯑꯗꯨꯒꯤ ꯅꯨꯡꯗꯥꯡꯗꯗꯤ ꯐꯖꯅ ꯇꯨꯝꯕꯅꯤ
ꯇꯨꯝꯃꯤ ꯉꯔꯥꯡ ꯐꯖꯅ ꯉꯟꯇꯥ ꯇꯨꯝꯃꯤ ꯉꯔꯥꯡ ꯑꯗꯨꯝ
ꯁꯦ ꯁꯦ ꯁꯦ
ꯑꯍꯝ ꯑꯍꯝ ꯑꯍꯝ
ꯑꯣ ꯑꯗꯨꯝ ꯅꯨꯡꯇꯤꯒꯤ ꯁꯥꯟꯅꯕ ꯆꯠꯄ ꯅꯪ ꯅꯥꯗ꯭ꯔꯗꯤ
ꯎꯝ ꯆꯠꯂꯦ ꯑꯗꯨꯝ
ꯑꯣ
ꯄ꯭ꯔꯦꯛꯇꯤꯁ ꯑꯗꯨꯝ ꯇꯧꯋꯤ ꯅꯨꯡꯇꯤꯒꯤ ꯑꯌꯨꯛꯇ
ꯀꯥꯏ ꯀꯥꯏ ꯁꯥꯟꯅꯒꯦ ꯅꯣꯏ ꯄ꯭ꯔꯦꯛꯇꯤꯁ ꯇꯧꯐꯝꯁꯦ
ꯑꯩ ꯄ꯭ꯔꯦꯛꯇꯤꯁ ꯍꯟꯇꯛ ꯀꯩꯅꯣꯗ ꯑꯁꯤ ꯈꯨꯟꯗ꯭ꯔꯥꯛꯄꯝꯒꯤ ꯀ꯭ꯂꯞꯇ ꯁꯥꯟꯅꯩꯑꯕ ꯍꯟꯗꯛ ꯑꯗꯨꯅ ꯑ ꯁꯨꯝ ꯑꯁꯨꯝ ꯑ ꯄꯥꯡꯒꯩꯔꯣꯝꯗ
ꯄꯥꯡꯒꯩ ꯄꯥꯡꯒꯩ ꯄꯥꯡꯒꯩ
ꯄꯥꯡꯒꯩ ꯈꯪꯗ꯭ꯔꯣ
ꯎꯝ ꯄꯥꯡꯒꯩ ꯄꯥꯡꯒꯩ ꯃꯃꯤꯡ ꯗꯤ ꯇꯥꯔꯦ
ꯍꯣꯏ ꯑꯗꯣꯝ ꯅꯥꯀꯟꯗ ꯅꯠꯇꯦ ꯅꯠꯇꯦ ꯅꯠꯇꯦ ꯀꯩꯅꯣꯔꯣꯝꯗ ꯈꯥꯕꯩ ꯁꯣꯏ
ꯈꯥꯕꯩ ꯁꯣꯏ ꯈꯪꯗ꯭ꯔꯦ
ꯈꯨꯔꯥꯏꯔꯣꯝꯗꯒꯤ ꯆꯠꯇꯣꯏꯕ
ꯈꯨꯔꯥꯏ ꯍꯥꯏꯕ
ꯑꯥ ꯈꯨꯔꯥꯏꯔꯣꯝꯗꯒꯤ
ꯑꯣ
ꯑꯗꯣꯝꯗꯒꯤ ꯅ ꯂꯥꯞꯅꯩ ꯂꯥꯞꯅꯩ ꯑꯗꯣꯝꯗꯒꯤ ꯆꯠꯈꯤꯗꯣꯏꯕ
ꯑꯣ ꯑꯩ ꯑꯩꯁꯨ ꯈꯨꯔꯥꯏꯒ ꯂꯪꯅꯩ ꯀꯩꯅꯣ ꯅꯪꯅꯩꯌꯦ
ꯑꯣ
ꯑꯗꯨ ꯅꯪ ꯑꯗꯣ ꯅꯪꯗꯤ ꯈꯨꯃꯟ ꯂꯝꯄꯥꯛꯗ ꯁꯥꯟꯅꯕ ꯂꯥꯛꯂꯝꯗꯧ ꯃꯥꯟꯕ
ꯂꯥꯛꯇꯗ ꯃꯔꯥꯡꯄꯥꯛꯥꯛꯇꯕꯗꯤ
ꯅꯪ ꯣꯠ ꯁꯅꯥꯔꯁꯤꯦ ꯀꯃ ꯀꯣꯏꯔꯒꯦ
ꯑꯣꯏꯔ ꯆ ꯆꯍꯤꯦ ꯇꯔꯨꯛ ꯇꯔꯦꯠ ꯁꯚꯦꯟ ꯑꯩꯠ ꯏꯌꯥꯔꯁ ꯑꯗꯨꯃꯥꯏꯅ ꯁꯨꯔꯦ
ꯑꯁ ꯐꯖꯅ ꯍꯩꯔꯝꯃꯅꯤ ꯑꯗꯨꯗꯤ ꯔꯣꯅꯥꯜꯗꯣ ꯔꯣꯅꯥꯜꯗꯣ ꯃꯤꯁꯤꯁꯤ ꯑ ꯂꯦꯈ ꯄꯨꯅꯤꯅꯦ
ꯀꯥꯏꯗꯦꯅꯣꯗ ꯏꯇꯗ ꯁꯨꯝ ꯄꯨꯔꯥꯖꯂꯕ ꯍꯥꯏꯗꯤ ꯌꯥꯝꯒ
ꯅꯣꯏ ꯃꯅꯤꯄꯨꯔꯗ ꯂꯩꯔꯦꯅꯦ ꯑ ꯅꯦꯔꯣꯀꯥ ꯇꯔꯥ ꯑꯗꯨꯗ ꯂꯩꯗꯦꯅꯦ ꯅꯨꯡ ꯑꯗꯨꯗ ꯌꯥꯎꯗꯦ
ꯑꯗꯨꯗ ꯌꯥꯎꯗꯦꯗ
ꯑꯣ ꯀ꯭ꯂꯥꯞ ꯃꯌꯥꯝ ꯂꯩꯗ
ꯂꯩ ꯂꯩ ꯂꯩ ꯀ꯭ꯂꯕ ꯃꯌꯥꯝ ꯂꯩꯌꯦ
ꯃꯣꯏ ꯀꯩꯅꯣ ꯎ ꯍꯟꯗ ꯆꯨ ꯀꯩꯅꯣ ꯗꯨꯔꯥꯟ ꯀꯝꯄ꯭ꯂꯗꯦꯅ
ꯍꯣꯏ ꯗꯔꯥꯡ ꯀꯄ ꯂꯩ
ꯗꯨꯨꯔꯥꯟ ꯀꯞ ꯂꯩꯔꯤꯁꯦ ꯃꯅꯤꯄꯨꯔꯗꯒꯤ ꯀꯩꯅꯣ ꯃꯣꯏ ꯈꯟꯗꯄꯗꯣ ꯃꯤ ꯑꯅꯤ ꯑꯅꯤ ꯇꯪꯒꯗ꯭ꯔ ꯀꯃꯥꯏ ꯇꯧꯦ ꯎꯝ
ꯇꯔꯥꯎꯅꯦ ꯅꯦꯔꯣꯀꯥꯅꯦ ꯑꯗꯨꯒ ꯑꯦꯞ ꯁꯤ ꯔꯪꯗꯥꯏꯅꯦ
ꯑꯣ ꯑꯦ ꯁꯤ ꯂꯦꯡꯗꯥ ꯑꯁ ꯑꯗꯨꯁꯨ ꯑꯗꯨꯝ ꯐꯖꯕꯅꯤꯅꯦ
ꯃꯣꯏ ꯐꯖꯅ ꯇꯧꯋꯦ ꯑꯗꯨ
ꯎꯝ ꯑꯗꯨꯗꯨ ꯀꯩꯅꯣ ꯗꯨꯔꯥꯟ ꯀ ꯗꯨꯔꯥꯟ ꯀꯛꯒꯤ ꯈꯟꯒꯠꯄꯨꯁꯦ
ꯎꯝ
ꯃꯥꯏ ꯈꯟꯒꯠꯀꯦ
ꯁꯤ ꯃꯣꯏ ꯑꯩꯁꯨ ꯈꯪꯗꯦ ꯃꯣꯏ ꯏꯟꯚꯥꯏꯠ ꯑꯣꯏꯅ ꯇꯧꯋꯤꯔꯥ ꯅꯠꯇ꯭ꯔꯒ ꯑꯥꯏ ꯑꯦꯁ ꯑꯦꯜ ꯑꯥꯏ ꯂꯤꯛ ꯁꯥꯟꯅꯔꯝꯕ ꯑꯗꯨꯝ ꯃꯃꯤꯡ ꯂꯩꯕ ꯑꯗꯒꯤ ꯆ ꯂꯤꯛ ꯆꯦꯝꯄꯤꯌꯟ ꯑꯣꯏꯕ ꯇꯤꯝꯈꯩꯗꯣ ꯀꯩꯅꯣ ꯏꯟꯚꯥꯏꯠ ꯇꯧꯕꯋꯤꯔꯥ